ꯍꯜꯂꯣ ꯍꯜꯂꯣ ꯍꯜꯂꯣ ꯑꯥ ꯇꯥꯏꯌꯦ ꯍꯦ ꯍꯦ
ꯀꯩꯗꯧꯏꯔꯅꯣ
ꯑꯩꯁꯦ ꯍꯣꯁꯄꯤꯇꯥꯜꯗ ꯂꯩꯌꯦ ꯑꯥꯏ ꯁꯤ ꯌꯨꯗ
ꯑꯣ ꯑꯅꯥꯕ ꯌ ꯌꯥꯎꯕ꯭ꯔꯣ
ꯑꯥ ꯑꯅꯥꯕ ꯌꯥꯎꯋꯦ ꯁꯪꯅ ꯁꯪꯅ ꯄꯩꯁꯥ ꯇꯥꯜꯂꯤꯅꯦ
ꯑꯍ ꯍ ꯍ
ꯑꯣ ꯅꯪꯗꯤ ꯑꯥ ꯀꯩꯗꯧꯔꯤꯅꯣ
ꯑꯩ ꯍꯧꯖꯤꯛ ꯑꯗꯨꯝ
ꯑ ꯆ ꯆꯥꯛ
ꯆꯥꯛ ꯆꯥꯗ꯭ꯤꯔ ꯊꯣꯡꯕꯁꯨ ꯍꯧꯥꯎꯗ꯭ꯤꯔ ꯑꯩꯈꯣꯢ
ꯀꯩꯒꯤꯔꯥ
ꯍ ꯍ ꯑꯩꯈꯣꯏꯗꯤ ꯊꯦꯡꯅ ꯊꯦꯡꯅ ꯆꯥꯏꯌꯦꯕ ꯑꯗꯨꯒꯤ
ꯑꯩꯈꯣꯏꯁꯨ ꯊꯦꯡ ꯊꯦꯡꯅ ꯆꯥ ꯆꯥꯛ ꯆꯥꯅꯤꯡꯗꯕꯒꯤꯀꯣ
ꯆꯅꯤꯡꯗꯕ
ꯎꯝ ꯑꯗꯣ ꯁꯤꯁꯇꯔꯁꯦ ꯔꯣꯡꯃꯩꯔꯥ ꯀꯔꯤꯔ ꯀꯕꯨꯏ
ꯂꯩꯌꯥꯡꯃꯩ
ꯑꯣ
ꯔꯣꯡꯃꯩꯒ ꯀꯕꯨꯏꯗꯤ ꯑꯝꯍꯥꯅꯤ ꯅꯠꯇ꯭ꯔꯣ
ꯑꯥ ꯅꯠꯇꯦ ꯇꯣꯉꯥꯟ ꯇꯣꯉꯥꯟ ꯂꯩꯕꯒꯨꯝ ꯇꯧꯋꯦ
ꯈꯪꯗꯦꯗ
ꯇꯣꯉꯥꯟ ꯇꯣꯉꯥꯟ ꯑꯣꯏꯕꯅꯦ ꯃꯣꯏꯒꯤ ꯃꯔꯣꯟꯗꯣ
ꯍꯣꯏ ꯃꯣꯏꯁꯨ ꯑꯗꯨꯝ ꯈꯨꯟ ꯈꯨꯟꯒꯤ ꯑꯣꯏꯅꯀꯣ ꯈꯤꯇꯪ ꯇꯣꯉꯥꯟꯕ ꯂꯩꯌꯦ ꯁꯤꯁ ꯁꯤꯁꯇꯔꯗꯤ
ꯑꯩꯗꯤ ꯆꯨꯊꯤꯅꯦ
ꯑꯗꯨꯅ ꯀꯔꯤ
ꯆꯤꯔꯨ ꯅꯠꯇꯦ ꯃꯔꯣꯟꯗꯤ ꯈꯔ ꯃꯥꯟꯅꯕꯅꯦ ꯆꯤꯔꯨꯒ ꯑꯗꯨꯒ ꯑꯩꯈꯣꯏ ꯆꯨꯊꯤꯅ ꯇꯣꯡꯉꯥꯜꯂꯦ ꯑꯩꯒꯤꯗꯣ ꯑ ꯚꯣꯏꯁ ꯀꯩꯅꯣ ꯇꯧꯕ꯭ꯔꯥ ꯈꯔ ꯂꯥꯡꯕ꯭ꯔꯥ
ꯕꯨ ꯌꯥꯗꯤ ꯌꯥꯏꯗ
ꯑꯩꯗꯣ ꯀꯩꯅꯣ ꯇꯧꯕꯀꯣ ꯑ ꯑꯁꯨꯃꯥꯏꯅ ꯁꯤꯒꯤ ꯇꯥꯏꯃꯤꯡꯗ ꯉꯥꯏꯅ ꯉꯥꯏꯅ ꯁꯨꯝ ꯐꯝꯂꯒ ꯇꯧꯗ꯭ꯔꯗꯤ ꯌꯥꯗ꯭ꯔꯕ
ꯑ ꯍꯣꯏ ꯍꯣꯁꯄꯤꯇꯥꯜꯗꯤꯀꯣ ꯃꯤꯁꯨ ꯑꯗꯨꯝ ꯀꯩꯅꯣꯗꯣ ꯌꯥꯔꯔꯣꯏ
ꯑꯗꯨꯝ ꯋꯥꯔꯤ ꯁꯨ ꯁꯥꯅꯅꯤꯡꯕꯀꯣ
ꯑꯗꯨꯅꯦ
ꯃꯇꯝꯁꯨ ꯃꯪ ꯃꯇꯝꯁꯨ ꯃꯥꯡꯍꯟꯕ ꯄꯩꯁꯥꯁꯨ ꯐꯪꯕ
ꯗꯗꯤ ꯌꯥꯗꯕ
ꯀꯅꯥ ꯀꯅꯥ ꯑꯅꯥ ꯑꯅꯥꯕ ꯌꯥꯎꯔꯒꯦ
ꯑ ꯑꯗꯣ ꯁꯤꯁꯇꯔꯗꯤ ꯂꯥꯏꯔꯤꯛ ꯇꯝꯃꯒ ꯂꯩꯕ꯭ꯔꯥ ꯀꯃꯥꯏꯅ
ꯑ ꯋꯦ ꯀꯣꯂꯦꯁ ꯀꯥꯔꯦ
ꯑꯣ ꯆꯍꯤ ꯀꯌꯥꯃꯨꯛꯇꯤ ꯁꯨꯈ꯭ꯔꯦ
ꯇꯣꯏꯟꯇꯤ ꯁꯨꯗꯧꯔꯦ
ꯑꯣ
ꯇꯣꯏꯟꯇꯤ ꯅꯣꯚꯤꯝꯕꯔ ꯊꯥ
ꯑꯣ ꯑꯣ
ꯁꯤꯁꯇꯔꯗꯤ
ꯑꯁ ꯑꯩꯈꯣꯏꯅꯤꯗꯤ ꯈꯔꯗꯤ ꯈꯦꯠ ꯈꯦꯠꯇꯤ ꯈꯦꯠꯅꯈ꯭ꯔꯦ ꯑꯩꯅ ꯇ꯭ꯋꯦꯟꯇꯤ ꯅꯥꯏꯟ ꯑꯥ
ꯌꯥꯏꯑꯦ
ꯅꯨꯡꯉꯥꯏꯔꯤꯀꯣ
ꯍꯣꯏ ꯅꯨꯡꯉꯥꯏꯔꯤ
ꯑꯁꯤ ꯑꯁꯤꯒꯤ ꯀꯩꯅꯣꯗ ꯖꯥꯠ ꯖꯥꯠ ꯌꯥꯝ ꯊꯦꯡꯅꯔꯝꯒꯅꯤꯀꯣ ꯁꯤꯁꯇꯔꯁꯦ ꯅꯨꯡꯉꯥꯏ ꯅꯨꯡꯉꯥꯏꯕ
ꯅꯨꯡꯁꯨ ꯅꯨꯡꯉꯥꯏꯕ ꯊꯦꯡꯅꯩꯑꯦ ꯈꯤꯇꯪ ꯁꯥꯎꯅꯤꯡꯕꯁꯨ ꯊꯦꯡꯅꯥꯏꯌꯦ ꯍ ꯍ
ꯁꯨ ꯌꯥꯎꯋꯦ ꯑꯗꯣ ꯄꯩꯁꯥ ꯇꯥꯟꯕꯅꯤꯅ ꯀꯩꯁꯨ ꯈꯟꯗꯦꯗ
ꯍꯣꯏꯗ ꯑꯩꯅ ꯉꯁꯥꯏ ꯐꯥꯒꯤꯇꯧꯕꯀꯣ ꯅꯨꯄꯥ ꯑꯃꯗ ꯅꯣꯏ ꯅꯣꯏꯗꯤ ꯑꯁꯤꯒꯤ ꯁꯤꯒꯤ ꯀꯩꯅꯣꯗ ꯂꯩ ꯃꯤꯁꯤꯡꯗꯤ ꯑꯩꯈꯣꯏ ꯃꯤꯗꯨ ꯑꯗꯨꯗꯤ ꯅꯣꯏꯗꯤ ꯄꯣꯢꯁꯥ ꯉꯥꯛꯇꯅꯦ ꯍꯥꯢꯔ ꯑꯍꯥ ꯑꯣ ꯑ ꯍꯣꯔꯦꯟ ꯒ꯭ꯔꯨꯞꯇ ꯍꯥꯢ ꯑꯩꯅ ꯍꯥꯏꯕꯤꯒꯦ ꯅꯪꯒꯤ ꯃꯤꯡ ꯃꯦꯟꯁꯟ ꯇꯧꯔꯒ ꯑꯩꯅ ꯍꯥꯏꯕ ꯋꯥꯅꯤꯗ
ꯑ ꯀꯩꯅꯣ ꯇꯧꯏ ꯎꯝ ꯎꯕꯁꯨ ꯅꯠꯇꯕꯅꯤꯅ
ꯃꯣꯏꯉꯣꯟꯗ ꯑꯥ ꯀꯥꯎꯈ꯭ꯔꯅꯤ ꯑꯝ ꯍꯝ ꯃꯤ ꯃꯤ ꯑꯗꯨꯝ ꯉꯥꯡꯅꯩꯗꯅ ꯀꯣ ꯅꯪꯗꯤ ꯑꯗꯨꯝ ꯅꯨꯄꯤ ꯈꯨꯣꯏꯒꯁꯨ ꯉꯥꯡꯅꯕ꯭ꯔꯥ
ꯍꯣꯏ ꯅꯨꯄꯤꯒꯁꯨ ꯗꯨꯝ ꯉꯥꯡꯅꯕ ꯂꯩ ꯊꯦꯡꯅꯕ ꯂꯩꯌꯦ
ꯑꯩ ꯍꯟꯗꯛꯀ ꯃꯤ ꯃꯔꯤ ꯁꯨꯈ꯭ꯔꯅꯤ ꯑꯩꯅ ꯉꯥꯡꯅꯕ ꯅꯠꯇꯦ ꯑꯩ ꯑꯩꯗꯤ ꯂꯣꯏꯈ꯭ꯔꯦ ꯑꯥ ꯑꯩꯗꯤ ꯂꯣꯏꯈ꯭ꯔꯦ
ꯑꯣ ꯅꯨꯄꯤꯁꯦ ꯀꯌꯥ ꯊꯦꯡꯅꯗꯦꯅꯦ ꯑꯌꯥꯝꯕꯅ ꯅꯨꯄꯥꯅꯦꯕ
ꯑꯩ ꯔꯣꯡꯃꯩꯗꯒꯤꯀꯣ ꯅꯨꯄꯤ ꯑꯃ ꯊꯦꯡꯅꯩꯌꯦ ꯑꯗꯨꯒ ꯑꯥ ꯃꯩꯇꯩꯅꯤ ꯍꯥꯢꯅ ꯑꯃ ꯑꯃꯁꯨꯨ ꯊꯦꯡꯅꯩ ꯑꯗꯨꯒ ꯑꯩꯈꯣꯏꯒꯤ ꯏꯅꯥꯎꯅꯨꯄꯤꯈꯣꯏꯒ ꯑꯗꯨꯝ ꯉꯥꯡꯅꯩꯌꯦ ꯑꯗꯨꯒ ꯑꯌꯥꯝꯕꯅ ꯅꯨꯄꯥꯗꯤ ꯑꯣꯏꯕꯀꯣ
ꯎꯝ ꯑꯌꯥꯝꯕꯅ ꯅꯨꯄꯥꯅꯦ ꯑꯩꯁꯨ ꯅꯨꯄꯤ ꯑꯅꯤ ꯅꯪ ꯅꯪꯅ ꯑꯣꯏꯔꯗꯤ ꯑ ꯍꯨꯝ ꯅꯪ ꯌꯥꯎꯔꯗꯤ
ꯑꯗꯨꯅꯦ ꯅꯨ ꯅꯨꯄꯤꯒ ꯉꯥꯡꯅꯕꯅꯗꯤ ꯈꯔꯗꯤ ꯅꯨꯡꯉꯥꯏꯕ ꯀꯣ ꯑꯗꯨꯏꯁꯨ ꯂꯩꯇꯕ ꯍꯦꯛ ꯀꯣꯜ ꯇꯧ ꯒ꯭ꯔꯨꯞ ꯇꯅꯦ ꯀꯣꯜ ꯇꯧꯁꯦ ꯍꯥꯏꯔꯗꯤ ꯆꯠꯊꯔꯛꯄꯗꯣ ꯑꯍ ꯑꯩꯁꯦ ꯁꯤꯁꯇꯔꯁꯦ ꯑꯩꯁꯨ ꯅꯨ ꯅꯨꯄꯥꯔ ꯈꯜꯂꯝꯕꯅꯦ
ꯍꯣꯏ ꯃꯤꯡꯗꯣ ꯑꯍ ꯍ ꯃꯤꯡꯗꯣ ꯅꯨꯄꯥꯒꯤꯅꯦꯕꯀꯣ
ꯑ ꯑꯗꯨꯅꯦ
ꯑꯣꯖꯥꯅ ꯀꯩꯅꯣ ꯇꯧꯕ ꯑꯗꯨꯒꯤ ꯃꯥꯒꯤ ꯃꯤꯡ ꯍꯦꯛꯇ ꯊꯣꯛꯑꯦꯕ
ꯉꯛꯈ꯭ꯔꯕꯀꯣ ꯑꯦ ꯈꯨꯟꯅ ꯅꯨꯄꯤ ꯑꯣꯏꯌꯦ
ꯉꯁꯥꯏ ꯅꯨꯄꯥ ꯑꯃꯅ ꯕ꯭ꯔꯗꯔ ꯕ꯭ꯔꯗꯔꯅ
ꯑ ꯑꯣ
ꯑꯩꯅ ꯍꯥꯎ ꯍꯥꯎ ꯍꯥꯢꯔ ꯑꯥ ꯁꯤꯗꯤ ꯕ꯭ꯔꯗꯔ ꯅꯠꯇꯦ ꯍꯦ ꯍꯥꯢꯅ ꯑꯗꯨꯝ ꯃꯥꯁꯨ ꯐꯥꯒꯤ ꯇꯧꯕ
ꯐꯩꯂꯦꯟꯗꯒꯤ
ꯍꯥꯐꯅꯦ ꯍꯥꯏꯔꯗꯤ ꯑꯥ ꯀꯥꯔꯟ ꯇꯥꯕꯁꯨ ꯈꯔ ꯐꯒꯅꯤ
ꯑꯁ ꯀꯅꯥꯉ ꯑꯗꯨ ꯑꯗꯨꯃꯥꯏꯅ ꯍꯥꯏꯒꯦꯔ ꯃꯣꯏꯁꯨ ꯑꯗꯨ ꯑꯗꯥ ꯍꯪꯕ ꯍꯧꯔꯅꯤ ꯈꯪꯉꯦ ꯑꯍꯦꯍ
ꯁꯤ ꯑꯁꯤꯗ ꯀꯣꯜ ꯇꯧꯔꯒ ꯑꯥ ꯑ ꯑꯣꯐꯂꯥꯏꯟꯗ ꯇꯧꯔꯛꯄꯁꯨ ꯌꯥꯝ ꯌꯥꯎꯋꯦꯕꯀꯣ
ꯇꯧꯔꯦ
ꯊꯤ ꯊꯤꯅ ꯉꯥꯡꯕ
ꯑ
ꯑꯣꯟ ꯀꯩꯅꯣꯗ ꯀꯩꯅꯣ ꯗꯤ ꯌꯥꯝ ꯏꯪ ꯇꯞꯔꯒ ꯁꯤꯗꯗꯤ ꯌꯥꯗꯦꯍꯦ ꯍꯦꯟꯅ ꯍꯦꯛꯇ ꯍꯥꯏꯕ ꯋꯥꯅꯦꯗ ꯉꯔꯥꯡ ꯑꯍꯤꯡ ꯅꯨꯄꯥ ꯑꯃ ꯅ ꯍꯥꯢꯕꯗꯨ ꯢꯪ ꯑꯦꯞ ꯆꯪꯉꯥꯗꯤ ꯏꯪ ꯌꯥꯝ ꯇꯞꯄꯦ ꯑꯣꯐꯂꯥꯏꯟ ꯀꯣꯜ ꯊꯧꯔꯗꯤ ꯌꯥꯗꯦꯅ ꯍꯥꯢꯕꯗꯣ ꯑꯩꯕꯨ ꯍꯥꯏꯕ꯭ꯔꯥ ꯍꯥꯏꯅ ꯐꯒꯤꯊꯧꯕ ꯑꯩꯅ ꯑꯩꯅ ꯃꯥꯕꯨ ꯑꯗꯨ ꯅꯨꯄꯥꯕꯨ ꯑꯩꯅ ꯊꯤꯅ ꯉꯥꯡꯕꯤꯕꯅꯦꯕꯀꯣ ꯑꯗꯨꯒꯤ ꯍꯤ
ꯑꯍꯣꯏꯌꯦ ꯑꯗꯣ ꯑꯩꯈꯣꯏꯗꯤ ꯆꯨꯝꯅ ꯒꯤ ꯖꯁ ꯀꯩꯅꯣ ꯇꯧꯅꯉꯥꯏꯒꯤꯗꯃꯛꯇ
ꯄ꯭ꯔꯤꯊꯤꯕꯤ ꯀꯩꯅꯣ ꯇꯧꯕꯁꯨ ꯅꯠꯇꯦꯀꯣ
ꯎꯝ ꯑꯗꯨꯝ ꯇꯧꯕꯅꯦ ꯑꯗꯣ ꯃꯣꯏꯅꯗꯤ ꯑꯃꯔꯣꯝꯗ ꯂꯥꯛꯈꯔꯕ
ꯇꯧꯅꯤꯡꯕꯒꯤ
ꯎꯝ ꯑ ꯍꯥꯍꯥꯍꯥ ꯃꯣꯏꯅꯒꯁ ꯁꯨꯃꯥꯏ ꯍꯥꯏꯌꯦ ꯃꯧꯗꯤ ꯋꯥꯔꯤ ꯁꯥꯟꯅ ꯅꯤꯡꯗꯦꯒ ꯍꯥꯏꯌꯦ
ꯍꯣꯏ ꯅꯣꯛꯅꯤꯡꯕꯗꯀꯣ ꯃꯆꯥ ꯑꯅꯤ ꯑꯍꯨꯝ ꯂꯩꯕꯗꯤ ꯌꯧꯍꯟꯒꯅꯨ ꯍꯥꯏꯕꯗꯨ ꯃꯣꯏꯅ ꯂꯩꯁꯥꯕꯤ ꯊꯤꯕꯒꯤ ꯇꯥꯏꯞ
ꯑꯥ ꯑꯥ ꯑꯗꯨꯗꯤ ꯌꯥꯎꯔꯦꯌꯣ ꯅ ꯉꯁꯥꯏꯗꯣ ꯕ꯭ꯔꯗꯔ ꯑꯃꯗꯣ ꯐꯣꯟ ꯇꯧꯔꯛꯑꯦꯕꯀꯣ ꯑꯩꯉꯣꯟꯗ ꯑꯗꯨꯝ ꯑꯣꯏꯕꯥꯅꯤ ꯀꯣꯜ ꯑꯗꯨꯝ ꯉꯥꯡꯅꯕꯀꯣ ꯑꯍꯨꯝꯔꯛ ꯃꯔꯤꯔꯛ ꯑꯗꯨꯝ ꯉꯥꯡꯅꯕ ꯎꯝ ꯉꯥꯡꯕꯗꯤ ꯃꯥꯡꯗꯦꯗ ꯉꯥꯡꯗꯦ ꯑꯗꯨꯒ ꯀꯩꯅꯣ ꯇꯧꯕ ꯁꯤꯁꯇꯔ ꯑꯩꯉꯣꯟꯗ ꯐꯣꯟ ꯇꯧꯔꯛꯑꯦꯀꯣ ꯐꯣꯟ ꯇꯧꯔꯛꯑꯒ ꯁꯤꯁ ꯇꯔ ꯑꯩꯒꯤ ꯅꯨꯄꯤꯒ ꯑꯃꯔꯛ ꯉꯥꯡꯅꯧꯋꯣ ꯍꯥꯏꯌꯦ ꯑꯩꯁꯦ ꯉꯛꯈ꯭ꯔꯤꯕꯀꯣ ꯑꯁ ꯀꯔꯤꯒꯤꯔꯀꯣ ꯑꯩꯉꯣꯟꯗ ꯃꯥꯒꯤ ꯅꯨꯄꯤꯒꯥ ꯉꯥꯡ ꯂꯣꯢ ꯇꯟꯇꯦ ꯂꯩꯌꯦꯗꯅ ꯐꯦꯃꯤꯂꯤꯗ ꯄ꯭ꯔꯣꯕ꯭ꯂꯦꯝꯒꯨꯝꯕ ꯐꯦꯃꯤꯂꯤꯒꯨꯝꯕ ꯊꯣꯛꯄ꯭ꯔꯥ ꯍꯥꯏꯅ ꯑꯩꯁꯦ ꯄꯥꯡ ꯄꯥꯈꯠꯈ꯭ꯔꯦꯕꯀꯣ ꯑꯗꯨꯒꯗꯤ ꯃꯥꯒꯤ ꯅꯨꯄꯤꯁꯨ ꯁꯨ ꯑꯁꯤꯒꯤ ꯌꯥꯎꯔꯝꯕ ꯑꯗꯨꯒ ꯃꯥ ꯑꯣ ꯑꯗꯨꯒꯤ ꯉꯥꯡꯅꯧꯋꯣ ꯑꯗꯣ ꯑꯩꯈꯣꯏꯗꯤ ꯇ꯭ꯔꯥꯏꯞ ꯃꯁꯦꯡ ꯗꯤ ꯋꯥ ꯉꯥꯡꯕ ꯀꯥꯟꯗ ꯐꯖꯅ ꯄ꯭ꯔꯣꯄꯔ
ꯍꯣꯏ ꯍꯣꯏ ꯃꯣꯏ ꯃꯣꯏ ꯃꯩꯇꯩꯒꯨꯝꯅꯀꯣ
ꯋꯥ ꯑꯗꯣ ꯑꯁꯨꯃꯥꯏꯅ ꯇꯧꯕꯒꯤꯅꯦ ꯁꯨꯃꯥꯏꯅ ꯇꯧꯕ ꯐꯥꯔꯁ ꯍꯥꯏꯗꯕꯤꯗ ꯑꯩꯒꯤ ꯅꯨꯄꯤꯒ ꯉꯥꯡꯅꯧꯑꯣ ꯍꯥꯏ ꯕꯗꯤ ꯑꯩꯗꯤ ꯀꯔꯤꯔꯅꯦ ꯑꯩ ꯑꯩ ꯀꯔꯤ ꯂꯥꯜꯂ ꯑꯗꯨꯒ ꯑꯩꯒꯤ ꯃꯥꯒꯤ ꯅꯨꯄꯤꯒ ꯉꯥꯡꯅꯒꯦꯔ ꯁꯤꯅꯦꯕꯀꯣ ꯑꯗꯨꯒ ꯖꯁ ꯑꯍꯣꯏ ꯑꯩꯁꯨ ꯑꯍꯣꯏ ꯍꯣꯏ ꯍꯥꯏꯌꯦꯕꯀꯣ ꯃꯔꯝꯗꯤ ꯑꯩ ꯂꯥꯟꯗꯕꯅꯤꯅ ꯑꯩ ꯍꯣꯏ ꯍꯣꯏ ꯍꯥꯏꯌꯦꯕ ꯑꯗꯨꯒ ꯂꯥꯁꯇꯗꯤ ꯑꯁꯤꯗ ꯑꯣꯏꯅ ꯀꯣꯜ ꯇꯧꯔꯛ ꯑꯩꯁꯦ ꯍꯥ ꯀꯔꯤ
ꯑꯩꯁꯨ ꯅꯪ ꯍꯥꯏꯕꯗ ꯑꯩꯗꯤ ꯑ ꯃꯥ ꯅꯨꯄꯤꯁꯦ
ꯑ ꯑꯗꯨꯅꯦ ꯀꯅꯥꯅ ꯀꯅꯥꯅ ꯈꯜꯂꯣꯏꯗꯕ
ꯍꯣꯏ ꯃꯥꯁꯨ ꯐꯖꯅ ꯍꯥꯏꯗ꯭ꯔꯗꯤꯀꯣ
ꯐꯣꯟ ꯁꯠꯇꯧꯔꯦ ꯇꯧꯔꯒ ꯑꯩꯅꯁꯨ ꯍꯜꯂꯣ ꯍꯥꯏꯌꯦ ꯑꯦ ꯃꯥꯥꯅꯁꯨ ꯍꯜꯂꯣ ꯍꯥꯏꯌꯦ ꯁꯤꯁꯇꯔ ꯑꯩꯒꯤ ꯅꯨꯄꯤꯒ ꯑꯃꯨꯔꯛ ꯑꯩ ꯒꯤ ꯅꯨꯄꯤꯒ ꯋꯔꯤ ꯁꯥꯟꯅꯧꯋꯣ ꯍꯥꯏ ꯑꯩꯅ ꯑ ꯋꯥꯔꯤ ꯁꯅꯥꯎꯕ ꯍꯣꯏ ꯁꯅꯒꯦ ꯍꯥꯏꯌꯦ ꯑꯗꯨꯒꯗꯤ ꯉꯥꯎꯕꯅꯦ ꯉꯥꯏꯍꯥꯛꯇꯪꯗꯤ ꯑꯩꯗꯤ ꯆꯞ ꯆꯞ ꯌꯨꯡꯉꯒ ꯂꯩꯈ꯭ꯔꯕꯅꯦ ꯑꯩ ꯀꯔꯤ ꯇꯧꯈ꯭ꯔꯕ ꯃꯔꯝꯗꯤ ꯑꯩꯒ ꯐꯥꯔꯁ ꯀꯣꯂꯔ ꯅꯠꯇꯕꯅꯤꯅꯀꯣ ꯑꯗꯨꯝ ꯉꯥꯡꯅꯈ꯭ꯔꯕ ꯃꯤꯅꯤꯅ ꯑꯩꯅ ꯉꯥꯡꯕꯗ ꯀꯔꯤꯁꯨ ꯃꯔꯝꯗꯤ ꯑꯩꯈꯣꯏꯅ ꯋꯥꯔꯤ ꯁꯥꯕ ꯀꯥꯟꯗ ꯃꯣꯏꯅ ꯈꯨꯝꯂꯛꯄ ꯀꯥꯟꯗ ꯑꯩꯈꯣꯏꯁꯨ ꯋꯥꯔꯤ ꯅꯨꯡꯉꯥꯏꯅꯤꯡꯉꯥꯏꯒꯤ ꯑꯗꯨꯝ ꯈꯨꯝꯃꯤꯗꯅ ꯁꯥꯏꯠꯀꯤ ꯀꯣꯜ ꯅꯠꯇꯕꯤꯗ ꯑꯗꯨꯗ ꯀꯔꯤ ꯁꯣꯏꯈ꯭ꯔꯕ꯭ꯔꯥꯅ ꯑꯩꯗꯤ ꯄꯥꯈꯠꯃꯟꯗꯅꯀꯣ
ꯌꯥꯏꯗ ꯁꯤꯗꯤ ꯃꯣꯏꯁꯨ ꯑꯗꯨꯝ ꯂꯥꯟꯅ ꯈꯜꯂꯁꯨ ꯑꯗꯨꯝ ꯍꯥꯢ ꯍꯥꯏꯕꯤꯔꯤ ꯃꯣꯏꯁꯨ ꯒ꯭ꯌꯥꯟ ꯇꯥꯅꯤꯅ
ꯑ ꯑꯗꯨꯒꯤ ꯃꯥꯒꯤ ꯎꯝ ꯍꯦꯔꯋꯤꯟꯗ ꯐꯣꯟ ꯇꯧꯅꯔꯦ ꯏꯕꯥꯅꯤ ꯉꯥꯡꯅꯔꯦꯀꯣ ꯉꯥꯡꯅꯈ꯭ꯔ ꯃꯇꯨꯡꯗ ꯑꯩꯅ ꯑꯩꯅ ꯑꯗꯨꯃꯥꯏꯅ ꯍꯥꯏꯕ ꯑꯗꯨꯒꯤ ꯑꯁ ꯁꯤꯁꯇꯔ ꯑꯩꯗꯤ ꯀ꯭ꯔꯤꯁꯨ ꯈꯟꯗꯦꯅ ꯍꯥꯏ ꯑꯁꯤꯒꯨꯝꯕ ꯑꯁꯤꯒꯨꯝꯕ ꯃꯇꯝꯗ ꯃꯥꯅ ꯈꯥꯏꯗ꯭ꯔꯗꯤ ꯑꯇꯣꯞꯄ ꯃꯇꯝꯗꯗꯤ ꯈꯥꯏꯅꯤꯉꯥꯏꯒꯤ ꯑꯩꯅ ꯃꯇꯝ ꯄꯤꯗꯦ ꯍꯥꯏꯌꯦ ꯑꯁ
ꯑꯥ ꯌꯥꯏꯌꯦ ꯑꯗꯨꯗꯤ ꯅꯨꯄꯤꯁꯨ ꯌꯥꯏꯌꯦ
ꯑꯥ ꯋꯥꯅ ꯍꯥꯏ ꯑꯗꯨꯒꯤ ꯑꯩꯅ ꯑꯁ ꯑꯥ ꯅꯪꯁꯨ ꯑꯥ ꯑꯇꯣꯞꯄꯒ ꯈꯥꯏꯒꯤꯅꯤꯀꯣ ꯍꯥꯏꯔꯒ ꯒꯅꯦ ꯑꯩꯅ ꯃꯤ ꯅꯨꯄ ꯈꯣꯏꯅ ꯈꯥꯏꯕꯗꯤ ꯃꯣꯏꯗꯤ ꯀꯩꯁꯨ ꯈꯟꯗꯕꯅꯦ ꯅꯨꯄꯤꯅ ꯈꯥꯏꯕꯗꯤꯀꯣ ꯅꯪꯉꯣꯟꯗ ꯆꯩꯕꯤꯒꯅꯤꯀꯣ ꯍꯥꯏꯕ ꯃꯥꯅ ꯍꯥꯏꯌꯦ ꯑꯁ ꯁꯤꯁꯇꯔ ꯑꯩ ꯂꯥꯟꯗꯕꯅꯦ ꯑꯩꯗꯤ ꯀ꯭ꯔꯤꯁꯨ ꯇꯧꯔꯣꯏꯌꯦ
ꯎꯝ ꯍꯦ ꯃꯕꯥꯅꯤꯖꯦ ꯍꯥꯏꯗꯤ ꯑꯉꯥꯡ ꯑꯣꯏꯔꯤꯕꯤꯔ ꯀꯩꯅꯣ
ꯑꯥ
ꯐꯦꯃꯤꯂꯤ ꯑꯥ ꯐꯦꯃꯤꯂꯤ ꯑꯣ ꯑꯣ ꯑꯣ
ꯑꯗꯨꯒ ꯑꯩꯅꯕꯨꯗꯤ ꯍꯜꯂꯦ ꯃꯥꯗꯣ ꯆꯍꯤ ꯇ꯭ꯋꯦꯟꯇꯤ ꯑꯩꯠ ꯀꯨꯝꯕ ꯁꯨꯔꯦꯌꯦ ꯃꯥꯒꯤ ꯅꯨꯄꯥꯗꯤ ꯈꯪꯗꯦ ꯆꯍꯤ ꯀꯌꯥ ꯁꯨꯈ꯭ꯔꯕ
ꯍꯧꯖꯤꯛꯀꯥꯟꯗꯤ ꯏꯉꯥꯟ ꯉꯥꯟꯅ ꯃꯇꯝ ꯆꯥꯗꯕ
ꯎꯝ ꯂꯤꯔꯁꯨ ꯑꯃꯨꯛꯀ ꯂꯤꯃꯜꯂꯦ ꯍꯥꯏꯕ
ꯍꯣꯏ ꯍꯦ ꯍꯦ ꯃꯣꯏꯗꯤ ꯑꯉꯥꯡ ꯁꯨꯔꯕꯅꯤꯅ ꯂꯨꯍꯣꯡꯗ꯭ꯔꯤꯕ ꯃꯤꯕꯨꯗꯤ ꯑꯃ ꯃꯅꯥꯎꯄꯤ ꯃꯅꯥꯎꯄꯥꯒꯨꯝꯅ ꯑꯗꯨꯝꯈꯛ ꯈꯟꯒꯅꯤꯕ ꯀꯣ ꯋꯥꯉꯥꯡꯕꯒꯤ ꯇꯥꯏꯞꯇ ꯏꯁꯇꯥꯏꯜꯗꯣ
ꯑꯦ ꯑꯩꯈꯣꯏ ꯂꯤꯡꯒꯥꯁꯤꯡꯁꯨ ꯂꯨꯍꯣꯡ ꯃꯤ ꯌꯥꯝ ꯂꯩꯌꯦꯗ ꯑꯩ ꯏꯃꯥꯟꯅꯕꯤ ꯑꯃ ꯂꯨꯣꯡꯈ꯭ꯔꯦꯕꯀꯣ ꯊꯥꯗꯤ ꯑꯩꯅ ꯊꯥ ꯑꯃꯔꯛ ꯑꯅꯤꯔꯛ ꯍꯜꯂꯝꯅꯤ ꯃꯉꯣꯟꯗ
ꯑꯥ ꯁꯤꯁꯇꯔ ꯉꯟꯅ ꯂꯨꯍꯣꯡꯕꯁꯦ ꯅꯨꯡꯉꯥꯏꯇꯕꯅꯦ ꯑꯗꯨꯝ ꯁꯥꯡꯅ ꯂꯩꯕꯅ ꯐꯕꯅꯤ ꯃꯔꯝꯗꯤ ꯑꯗꯨꯝ ꯅꯨꯡꯉꯥꯏꯕ ꯌꯥꯕ ꯅꯨꯡꯉꯥꯏꯈ꯭ꯔ ꯃꯇꯨꯡꯗꯀꯣ ꯌꯥꯈ꯭ꯔꯦ ꯑꯩ ꯄꯦꯟꯈ꯭ꯔꯦ ꯍꯥꯏꯔꯀꯟ
ꯍꯣꯏ ꯍꯥ ꯑꯗꯨꯗꯤ ꯆꯨꯝꯃꯦ
ꯎꯝ ꯑꯗꯨ ꯅꯠꯇ꯭ꯔꯗꯤ ꯄꯦꯜꯍꯧꯗꯕꯒꯤꯀꯣ ꯑꯗꯨ ꯁꯤꯁꯇꯔꯗꯤ ꯀꯩꯅꯣ ꯈꯨꯟꯗ ꯑꯗꯨꯝ ꯂꯩꯕ꯭ꯔꯥ
ꯀꯩꯅꯣꯗꯣ ꯂꯩꯌꯦ ꯏꯝꯐꯥꯜꯗ
ꯍꯣ ꯑꯣ ꯎꯝ
ꯅꯪꯁꯨ ꯁꯤꯗꯤ ꯂꯩꯔꯕ꯭ꯔꯣ
ꯑꯩꯁꯨ ꯑꯗꯨꯗ ꯂꯩꯕꯅꯦ ꯑꯗꯣ ꯃꯇꯝ ꯆꯥ ꯅꯣꯡꯃ ꯑꯃ ꯊꯦꯡꯅꯁꯦ
ꯍꯣꯏ ꯍꯣꯏ ꯍꯥ ꯍꯥ
ꯑꯩꯗꯤ ꯏꯝꯐꯥꯜꯗ ꯄꯥꯔꯠ ꯇꯥꯏꯝ ꯖꯣꯕ ꯈꯔ ꯇꯧꯔꯒ ꯂꯩꯕꯀꯣ
ꯑꯣ ꯑꯁꯤꯒꯤ ꯑꯁꯤꯗꯒꯤ ꯄꯩꯁ ꯌꯥꯝ ꯀꯜꯂꯒ
ꯑꯁꯤꯗꯤꯀꯣ ꯑꯩꯁꯦ ꯑꯁꯨꯝ ꯃꯪ ꯃꯪꯂ ꯃꯪꯂꯒ ꯑꯗꯨꯝ ꯂꯩꯒꯟꯕꯀꯣ ꯑꯗꯨꯒꯤ ꯑꯩꯒꯤ ꯁꯤꯁꯇꯔ ꯏꯅꯥꯎꯅꯨꯄꯤꯁꯤꯡꯅꯀꯣ ꯅꯪ ꯏꯆꯦ ꯑꯁꯤ ꯑꯗꯨ ꯌꯨꯁ ꯇꯧꯋꯣ ꯁꯤꯖꯤꯟꯅꯋꯣ ꯑꯗꯨ ꯑꯣꯏꯔꯗꯤ ꯅꯪꯗꯣ ꯑꯗꯨꯝ ꯄꯩꯁꯁꯨ ꯐꯪꯕ ꯑꯗꯨꯒ ꯀꯩꯅꯣ ꯇꯧꯔꯅꯤ ꯎꯝ ꯑꯩꯗꯣ ꯑꯗꯨ ꯈꯔꯗꯤ ꯐꯪꯈ꯭ꯔꯦ
ꯑꯣ ꯑꯩꯗꯤ ꯈꯪꯗꯦ ꯍꯣꯏ